ꯎꯇꯥꯥꯕꯤ ꯔꯔꯕꯣꯁ ꯍꯨꯝ ꯁꯥꯔ ꯁꯥꯔ ꯍꯥꯏꯒꯗ꯭ꯔꯥ ꯑꯣꯖꯥ ꯍꯥꯏꯒꯗ꯭ꯔꯥ
ꯃꯩꯘ ꯍꯔꯁ ꯆꯥꯝꯃꯒ ꯀꯨꯟꯇ꯭ꯔꯦ ꯗꯁꯅꯤꯛ ꯁꯨꯞꯅ ꯗꯁꯃꯤꯛ ꯇꯔꯦꯠ ꯁꯨꯞꯅ ꯁꯟꯗꯣꯛꯆꯔꯤꯕ ꯈꯣꯟꯖꯦꯟ ꯃꯆꯣꯟꯒꯤ ꯒꯨꯗ ꯏꯚꯤꯅꯤꯡ ꯂꯥꯏꯐ ꯐꯣꯔꯅꯤꯡ ꯄ꯭ꯔꯣꯒꯥꯥꯝꯅꯤ ꯍꯥꯏꯕꯤꯌꯨ ꯉꯁꯤ ꯑꯩꯈꯣꯏꯒꯤ ꯊꯧꯔꯝꯁꯤꯗ ꯑꯩꯈꯣꯏꯒꯤ ꯖꯦꯅꯤꯝꯁꯀꯤ ꯑꯁꯣꯁꯤꯌꯦꯠ ꯄ꯭ꯔꯣꯐꯦꯁꯔ ꯑꯣꯏꯔꯤꯕ ꯍꯛꯁꯦꯜꯒꯤ ꯄꯥꯎꯖꯦꯜ ꯄꯨꯗꯨꯅ ꯂꯥꯛꯆꯔꯤ
ꯐꯣꯟ ꯇꯧ ꯐꯣꯟ ꯐꯣꯟ ꯇꯧꯖꯔꯛꯁꯤꯦ ꯏꯁꯩ ꯇꯥꯅꯤꯡꯕꯒꯤ ꯇꯧꯖꯔꯛꯄꯅꯦ ꯏꯁꯩ ꯇꯥꯅꯤꯡꯕ ꯏꯁꯩ ꯈꯟꯕ ꯌꯥꯕꯗꯨ ꯅꯠꯇ꯭ꯔꯣ
ꯑꯩꯈꯣꯏꯒꯤ ꯉꯁꯤꯒꯤ ꯋꯥꯔꯜ ꯁꯥꯏꯀꯦꯇꯔꯤꯛꯁ ꯗꯦꯒ ꯃꯔꯤ ꯂꯩꯅꯅ ꯋꯥꯈꯟ ꯅꯨꯡꯉꯥꯏꯅꯦ ꯊꯝꯅꯕꯒꯤꯗꯃꯛꯇ ꯏꯁꯩ ꯅꯣꯡꯃꯥꯏ ꯁꯤꯟ ꯁꯤꯟ ꯁꯤꯟꯖꯕ ꯌꯥꯎꯖꯔꯤ ꯑꯗꯣ ꯏꯁꯩꯁꯦ ꯍꯣꯔꯦꯟ ꯑꯩꯅ ꯔꯤꯀꯣꯃꯦꯟ ꯇꯧꯔꯒ ꯑꯗꯣꯝꯒꯤ ꯋꯥꯆꯞꯇ ꯏꯁꯩꯥꯏ ꯇꯥꯏꯇꯜꯒ ꯂꯣꯏꯅꯅ ꯊꯥꯖꯔꯛꯈꯤ ꯍꯧꯖꯤꯛꯀꯤ ꯑꯣꯏꯅ ꯑꯗꯨꯝ ꯀꯃꯥꯏꯅ ꯍꯛꯆꯥꯡ ꯐꯅ ꯂꯩꯁꯤꯒꯦ ꯍꯥꯏꯕꯒꯤ ꯋꯥꯍꯪꯗ ꯍꯪꯕꯤꯔꯛꯎ
ꯁꯥꯏꯀꯦꯇ꯭ꯔꯤꯛꯀꯤ ꯍꯥꯏꯕ ꯅꯠꯇ꯭ꯔꯣ ꯍꯛꯆꯥꯡ ꯁꯥꯏꯀꯦꯇ꯭ꯔꯤꯛꯀꯤ ꯀꯤ ꯃꯔꯝꯗ ꯑꯣꯏꯔꯒꯗꯤ ꯈꯔ ꯍꯪꯖꯒꯦ ꯇꯧꯕ
ꯑꯦ
ꯑꯗꯣ ꯏꯃꯥꯟꯅꯕ ꯑꯩꯒ ꯂꯩꯃꯤꯟꯅꯕ ꯑꯃ ꯃꯀꯣꯛꯁꯦ ꯂꯩꯥꯏꯈꯠꯄ ꯑꯃ ꯌꯥꯎꯋꯦꯕꯀꯣ
ꯍꯣꯏ
ꯑꯩꯅ ꯑꯩꯅ ꯍꯥꯏꯈꯤꯕ ꯋꯥꯁꯤꯡꯁꯦ ꯉꯥꯛꯇꯪꯇ ꯅꯤꯡꯁꯤꯡꯉ ꯍꯦꯛꯇ ꯍꯦꯛꯇ ꯀꯥꯎꯋꯦꯕ
ꯑꯥ
ꯑꯗꯣ ꯀꯃꯥꯏꯅ ꯇꯧꯕꯗꯅꯣꯃꯒꯤ ꯑ ꯀꯩ ꯍꯥꯏꯁꯤꯔꯥ ꯂꯩꯕ ꯌꯥꯏ ꯀꯩ ꯑ ꯑꯅꯥꯕꯒꯤ ꯀꯩ ꯍꯥꯏꯁꯤꯔꯥ ꯀꯌꯥꯝ ꯆꯪꯁꯤꯜꯂꯒ ꯅꯥꯕꯅꯣ ꯀꯃꯥꯏꯅ ꯀꯩ ꯀꯔꯝ ꯀꯔꯝꯕ ꯏꯁꯇꯦꯖ ꯌꯧꯈ꯭ꯔꯒꯦ ꯍꯥꯏꯗꯣ ꯑꯝꯇ ꯈꯪꯖꯅꯤꯡꯕꯀꯣ
ꯑ ꯑꯩꯈꯣꯏꯒꯤ
ꯀꯥꯎꯒꯟꯕ ꯍꯦꯛ ꯍꯦꯛ ꯀꯥꯎꯒꯟꯕ ꯍꯥꯏꯇꯥꯔꯦ
ꯐꯣꯟ ꯇꯧꯕꯤꯔꯛꯏꯕꯁꯤ ꯑꯗꯣꯝꯒꯤ ꯑꯗꯣꯝ ꯑꯗꯣꯝꯒꯤ ꯂꯩꯃꯤꯟꯅꯔꯤꯕ ꯀꯅꯥ ꯀꯅꯥ ꯇꯥꯕꯤꯅꯤꯡꯉ ꯃꯤ ꯂꯩꯒꯦ
ꯃꯥꯁꯨ ꯍꯧꯖꯤꯛꯃꯛ ꯇꯥꯕꯅꯤ ꯇꯥꯔ ꯂꯩꯔꯝꯒꯅꯤ
ꯑꯣ ꯑꯗꯨꯗꯤ ꯑꯩꯈꯣꯏꯒꯤ ꯑꯣꯖꯥ ꯑꯃꯒꯤ ꯑꯣꯖꯥ ꯑꯩꯈꯣꯏꯒꯤ ꯑꯣꯖꯥ ꯃꯥꯏꯕꯝ ꯕꯤꯅꯣꯏꯗꯅꯤꯒꯤ ꯇꯥꯕꯤꯔꯛꯏꯁꯤꯀꯣ
ꯑꯣꯖꯥ ꯀꯥꯏꯅ
ꯑꯣ ꯑꯗꯣꯝꯒꯤ ꯄꯥꯎꯈꯨꯝꯗꯣ ꯑꯩ ꯁꯦꯡꯅ ꯍꯥꯏꯖꯔꯒꯦ ꯃꯥꯒꯤ ꯂꯩꯃꯤꯟ ꯆꯥꯃꯤꯟꯅꯕ
ꯍꯥꯏꯅꯕꯤꯌꯨ ꯆꯤꯡ ꯆꯤꯡ ꯆꯤꯡꯅꯕꯤꯒꯅꯨ ꯑꯗꯨꯝ ꯂꯣꯠ ꯂꯣꯠ ꯂꯣꯠꯄꯤꯒꯅꯨ ꯍꯥꯏꯇꯥꯔꯦꯀꯣ ꯅꯣꯏ ꯑꯣꯖꯥꯅ ꯑꯗꯨꯝ ꯈꯪꯕꯤꯕꯗꯣ ꯍꯥꯏꯕꯤꯒꯗꯕ ꯃꯌꯥꯝꯗꯨ ꯑꯗꯨꯝ ꯂꯣꯠꯁꯤꯟꯕ ꯂꯩꯇꯗꯅ ꯑꯗꯨꯝ ꯁꯦꯡ ꯁꯦꯡꯅ ꯍꯥꯏꯗꯣꯛꯄꯤꯌꯨ꯫ ꯍꯧꯥꯎꯖꯤ ꯃꯀꯨ ꯃꯀꯨ ꯀꯔ ꯈ ꯄꯈꯠꯄ ꯅꯨꯄꯥꯗꯨꯁꯨ ꯑꯗꯨꯝ ꯇꯥ ꯇꯥꯔꯒ ꯑꯗꯨꯝ ꯂꯩꯌꯦꯕꯀꯣ
ꯍꯣꯏ ꯑꯩꯈꯣꯏꯒꯤ꯫ ꯃꯀꯣꯛ ꯂꯥꯏꯈꯠꯄ ꯍꯥꯏꯕꯒꯤ ꯋꯥꯍꯩꯗꯨꯃꯗꯤ ꯈꯔ ꯐꯖꯕ ꯋꯥꯠꯂꯤ꯫ ꯑꯩꯈꯣꯏꯒꯤ ꯁꯀ꯭ꯌꯥꯇ꯭ꯔꯤ ꯍꯥꯏꯕ ꯋꯥꯍꯩꯁꯤ ꯐꯥꯎ ꯑꯩꯈꯣꯏꯗ ꯑꯔꯥꯟꯕ ꯂꯣꯝꯗ ꯁꯦꯟꯁꯇ ꯆꯠꯂꯤ ꯁꯥꯏꯀꯌꯥꯇꯤꯛ ꯍꯥꯏꯕꯒꯤ ꯑꯊꯥꯗꯤ ꯋꯥꯈꯜ ꯑꯐꯕ ꯋꯥꯈꯟ ꯍꯥꯏꯕꯅꯦ ꯋꯥꯈꯟ ꯋꯥꯈꯟ ꯍꯥꯏꯁꯤꯗ ꯑꯩꯈꯣꯏꯅ ꯐꯠꯇꯕ ꯂꯝꯣꯗ ꯍꯦꯛꯇ ꯆꯤꯡꯏꯤ꯫ ꯑꯗꯨꯅ ꯁꯥꯏꯀꯤ꯭ꯌꯥꯔꯇꯤꯛ ꯍꯥꯏꯅ ꯄꯥꯟꯕꯤꯌꯨ ꯋꯥꯥꯏꯈꯠꯄ ꯍꯥꯏꯅ ꯄꯥꯟꯕꯤꯒꯅꯨ꯫ ꯑꯗꯨꯒ ꯑꯩꯈꯣꯏꯒꯤ ꯑꯗꯣꯝꯅ ꯍꯪꯖꯔꯛꯄ ꯀꯣꯏꯁꯟꯗꯣ ꯃꯈꯥ ꯇꯥꯅ ꯁꯝꯗꯆꯔꯛꯀꯦ ꯀꯔꯤꯁꯤ ꯀꯔꯤ ꯍꯥꯏꯕ ꯀꯥꯎꯦ
ꯃꯔꯛ ꯃꯔꯛꯇꯁꯨ ꯀꯩꯅꯣ ꯆꯥꯅꯤꯡꯉꯦ ꯍꯥꯏꯌꯦꯅꯦ ꯊꯤꯒꯨꯝꯕꯁꯨ ꯀꯣ
ꯑꯗꯣ ꯀꯔꯝꯕ ꯒꯨꯂꯤ꯫ ꯆꯥꯔꯦ ꯐꯒꯗ꯭ꯔꯥ ꯄꯔꯦꯁꯇꯥꯃꯣꯜꯒꯨꯝꯕ ꯑꯗꯨ ꯆꯥꯔꯒ ꯑꯗꯨꯝ ꯌꯥꯒꯗ꯭ꯔꯅ ꯍꯥꯏꯖꯔꯤꯕ ꯁꯥꯔꯗ
ꯑꯣ ꯑꯗꯣꯝꯒ ꯂꯩꯃꯤꯟꯅꯔꯕꯅꯤꯅ ꯑꯗꯣꯝꯅ ꯀꯦꯌꯥꯔ ꯇꯧꯕꯤꯌꯨ꯫ ꯎ ꯃꯈꯣꯏꯁꯤꯗ ꯀꯌꯥ ꯇꯧꯗ꯭ꯔꯒꯗꯤ ꯈꯔ ꯋꯥꯒꯅꯤ꯫ ꯅꯣꯡꯃꯥꯏꯒꯤ ꯃꯦꯒꯤ ꯑꯃ ꯑꯅꯤꯒꯨꯝꯕ ꯐ꯭ꯔꯤꯗ ꯑꯣꯐꯔ ꯇꯧꯕꯤꯌꯨ ꯑꯗꯨꯒ ꯃꯥꯒꯤ ꯏꯁꯤꯡ ꯏꯁꯤꯡꯒꯨꯝꯕ ꯁꯨꯝꯅꯦ꯫ ꯃꯥꯒꯤ ꯏꯁꯤꯡꯒꯨꯝꯕꯁꯨ ꯋꯥꯠꯂꯀꯥꯟꯗ ꯄꯤꯕꯤꯌꯨ꯫ ꯑ ꯃꯥꯅ ꯆꯥꯔꯤꯕ ꯑꯃꯣ ꯍꯥꯏꯕ ꯑꯩ ꯑꯩꯌꯨꯗ ꯍꯌꯦ ꯆꯥꯕꯗ ꯃꯤ ꯃꯤꯗꯤꯒꯅꯣ ꯃꯁꯥꯒꯤ ꯀꯣꯅꯔꯃꯣꯏ
ꯑꯃꯣꯜ ꯍꯥꯏꯔꯒ ꯉꯁꯥꯏ ꯉꯁꯥꯏꯁꯨ ꯀꯩꯅꯣ ꯁꯥꯏꯀꯦꯇꯔꯤꯁ ꯇꯨꯕꯩꯔ ꯑꯃꯣꯜ ꯑꯃꯈꯛ ꯄꯤꯔꯛꯑꯦ ꯑꯩꯅ ꯑꯩ ꯑꯃꯈꯛꯇꯤ ꯅꯨꯡꯉꯥꯏꯇꯦ ꯍꯥꯏꯔ ꯑꯅꯤ ꯑꯃꯨꯛ ꯄꯤꯁꯜꯂꯛꯄ ꯀꯩꯔ ꯂꯩꯈꯠꯄꯩꯔꯥ ꯈꯪꯗꯕꯀꯣ
ꯑꯣꯗ ꯑꯗꯣꯝꯅ ꯑꯐꯕ ꯁꯦꯟꯁꯇ ꯍꯥꯏꯗꯕꯒꯤꯅꯦ꯫
ꯁꯥꯏꯀꯦꯇꯔꯤꯛꯀꯤ ꯂꯩꯅꯥꯁꯦ ꯃꯣꯂꯣꯝ ꯇꯩꯕ ꯈꯣꯠꯄꯒꯨꯝꯕꯗꯤ ꯗꯔꯀꯥꯔ ꯂꯩꯕ꯭ꯔꯣ꯫
ꯑꯩꯒꯤꯗꯤ ꯃꯣꯂꯣꯝꯁꯦ ꯌꯥꯝꯅ ꯇꯉꯥꯏ ꯐꯗꯅ ꯇꯥꯏꯕ ꯇꯥꯔꯤ꯫
ꯀꯣꯏ ꯍꯦꯛꯈ ꯂꯩꯈꯠꯄ ꯃꯇꯝꯗ ꯇꯥꯏꯗꯔꯕ
ꯃꯥꯒꯤ ꯇꯩꯒꯗꯕꯃꯇꯝꯁꯦ ꯃꯥꯏ ꯇꯥꯔꯝꯗꯥꯏꯒꯨꯝꯕꯗ ꯇꯩꯕ ꯍꯥꯏꯇꯥꯔꯦ꯫ ꯍꯦꯍꯦꯍꯦꯍꯦ
ꯃꯥꯏꯗꯤ ꯃꯥꯏꯗꯤ ꯑꯁ ꯑꯣꯖꯥꯅ ꯍꯡꯅꯤꯡꯉꯤꯁꯦ ꯍꯦꯛ ꯇꯩꯕꯒ ꯃꯥꯏ ꯇꯥꯕ ꯃꯥꯏ ꯃꯥꯏ ꯇꯥꯕ ꯑꯣꯏꯗꯣꯏꯔꯥ ꯍꯥꯏꯁꯦ꯫
ꯍꯦꯛ ꯇꯥꯏꯔꯦꯗꯅ ꯑꯗꯨꯒ ꯁꯥꯄꯣꯟ ꯂꯣꯏꯔꯒ ꯃꯥꯏ ꯇꯥꯊꯣꯛꯄ
ꯑꯣ ꯃꯣꯔꯣꯝ ꯇꯩꯕꯒꯤ ꯃꯇꯨꯡꯄ ꯁꯥꯄꯣꯟꯁꯨ ꯃꯨꯟꯣꯏꯗꯣꯏꯅꯦꯕ
ꯑꯣ ꯑꯗꯨ ꯃꯩꯩ ꯇꯩꯕꯗ ꯀꯪꯗ꯭ꯔꯤꯉꯩꯗ ꯁꯥꯄꯣꯟ ꯂꯩꯔꯒ ꯑꯃꯨꯛ ꯇꯥꯊꯣꯛꯀꯗꯧꯕꯅꯤ ꯑꯗꯨꯅ ꯑꯗꯣꯝꯒꯤ ꯏꯁꯀꯤꯟ ꯀꯦꯌꯔ ꯑꯩꯈꯣꯏꯒꯤ ꯑ ꯑꯩꯈꯣꯏꯒꯤ ꯃꯤꯅꯤꯅꯤꯅꯤ ꯁ꯭ꯋꯥꯏꯗꯒꯤ ꯆꯥꯡꯁꯤ ꯍꯟꯊꯍꯜꯂꯤ ꯃꯤꯑꯣꯏꯕ ꯑꯩꯈꯣꯏꯗ ꯃꯦꯂꯤꯅꯤꯟ ꯍꯥꯏꯕꯒꯤ ꯄꯤꯛꯃꯦꯟꯁꯤꯅ ꯑꯩꯈꯣꯏꯕꯨ ꯃꯨꯍꯟꯕꯅꯤ ꯃꯨꯕꯗꯨ ꯍꯟꯊꯅꯕꯒꯤꯗꯃꯛꯇ ꯄꯩꯁꯥ ꯆꯥꯡꯅ ꯑꯩꯈꯣꯏꯒꯤ ꯏꯁꯀꯤꯝꯗ ꯄꯩꯁꯥ ꯊꯥꯗꯕ ꯇꯥꯏ
ꯑꯣꯖꯥꯒꯤꯁꯦ ꯑꯣꯖꯥꯒꯤꯁꯦ ꯁꯥꯏꯀꯦꯇ꯭ꯔꯤꯛꯀꯤ ꯇꯣꯄꯤꯛꯇꯒꯤ ꯙꯔꯃꯥꯒꯤ ꯊꯣꯛꯈ꯭ꯔꯦ ꯑꯣ ꯑꯣꯟꯈ꯭ꯔꯦꯀꯣ ꯀꯩꯅꯣꯒꯤ ꯏꯁꯀꯤꯟ ꯏꯁꯀꯤꯟ ꯀꯦꯌꯔꯒꯤ ꯑꯣꯖꯥꯁꯨ ꯑꯣꯏꯕꯤꯕ꯭ꯔꯣ
ꯑꯩꯈꯣꯏꯅ ꯁꯥꯏꯀꯦꯇꯔꯤꯛꯀ ꯃꯔꯤ ꯂꯩꯅꯅ ꯉꯁꯤ ꯄꯥꯡꯊꯣꯛꯆꯔꯤꯕ ꯋꯥꯛꯁꯣꯞ ꯑꯁꯤꯗ ꯍꯪꯖꯔꯛꯄ ꯋꯥꯍꯪ ꯁꯥꯏꯀ꯭ꯔꯦꯇꯤꯛꯀꯤ ꯃꯀꯣꯛ ꯈꯔ ꯆꯨꯕꯁꯤꯡꯅ ꯑꯗꯣꯝꯒꯤ ꯁꯦꯇꯤꯁꯐꯥꯏꯒꯤꯗꯃꯛꯇ ꯍꯪꯖꯔꯛꯄ ꯀꯣꯏꯁꯟ ꯃꯌꯥꯝ ꯈꯨꯝꯅꯕꯒꯤꯗꯃꯛꯇ ꯁꯦꯝ ꯁꯥꯕ ꯄ꯭ꯔꯣꯒꯥ꯭ꯔꯝꯅꯤꯤꯟꯗꯒꯤ ꯂꯣꯏ ꯂꯥꯛꯇꯣꯏꯅꯤ
ꯂꯣꯏ ꯂꯣꯏꯔꯕ ꯑꯣꯖꯥꯅ ꯇꯥꯛꯄꯤꯒꯗꯕ ꯂꯣꯏꯔꯕ ꯏꯁꯩ ꯑꯝꯇ ꯈꯟꯖꯔꯒꯦ ꯌꯥꯅꯤ ꯌꯦꯔꯕꯣ
ꯅꯣꯏꯕꯨ ꯋꯥꯈꯜ ꯅꯨꯡꯉꯥꯏꯅ ꯊꯝꯕ ꯍꯥꯏꯁꯦ ꯑꯩꯈꯣꯏꯒꯤ ꯉꯁꯤꯒꯤ ꯏꯁꯇꯨꯗꯤꯑꯣꯁꯤꯗ ꯄꯥꯡꯊꯣꯛꯆꯔꯕ ꯋꯥꯁꯞ ꯑꯁꯤꯒꯤ ꯄꯥꯟꯗꯝꯅꯤ ꯑꯗꯣꯝꯅ ꯃꯈꯥ ꯇꯥꯕ ꯀꯣꯏꯁꯟ ꯍꯪꯕꯤꯔꯛꯎ
ꯀꯣꯏꯁꯟꯗꯤ ꯍꯪꯖꯅꯤꯡꯉꯥꯏ ꯂꯩꯇ꯭ꯔꯦ ꯏꯁꯩ ꯑꯣꯏꯅ ꯈꯟꯖꯔꯒꯦ ꯑꯣꯖꯥ ꯌꯥꯔꯕꯣ
ꯑ ꯍꯥꯏꯕꯤꯔꯛꯎ ꯍꯥꯏꯕꯤꯔꯛꯎ
ꯇꯨꯝꯕ ꯆꯥꯕ ꯈꯪꯗꯅ ꯂꯩꯔꯦ ꯍꯥꯏꯕꯗꯣ ꯑꯗꯨꯒꯤ ꯏꯁꯩ ꯑꯝꯇ ꯁꯛꯄꯤꯔꯛꯑꯣꯕ ꯒꯤ ꯀꯔ ꯌꯥꯎꯕ꯭ꯔꯣ
ꯑꯣ ꯏꯁꯩꯗꯣ ꯃꯇꯦꯛ ꯑꯃꯇ ꯉꯥꯡꯕꯤꯔꯛꯎ ꯑꯩꯈꯣꯏ ꯏꯁꯇꯨꯗꯤꯑꯣꯗ ꯍꯧꯖꯤꯛ ꯑꯣꯄꯔꯦꯇꯔꯅ ꯀꯟꯅ ꯊꯤꯔꯤ ꯃꯥꯏꯕꯝ ꯀꯨꯟꯖꯣꯏꯅ ꯁꯩꯔꯦꯡꯕ ꯑꯗꯒꯤ ꯂꯥꯏꯁ꯭ꯔꯥꯝ ꯂꯥꯏꯁ꯭ꯔꯝ ꯕꯤꯍꯥꯔꯤꯅ ꯁꯩꯔꯪꯕ
ꯇꯨꯝꯕ ꯆꯥꯕ ꯈꯪꯗꯅ ꯇꯧꯕꯗꯣ ꯑꯣꯖꯥ ꯑꯗꯣ ꯏꯁꯩꯗꯣ ꯑꯝꯇ ꯊꯥ ꯊꯥꯕꯤꯔꯛꯑꯣꯕ ꯇꯥꯅꯤꯡꯕ ꯈꯧꯔꯥꯡꯉ ꯂꯩꯔꯕꯅꯦꯕ
ꯑꯣ ꯈꯥꯎꯔꯛ ꯅꯪ ꯉꯥꯏꯖꯔꯛꯄ ꯍꯥꯏꯕꯗꯨꯔꯥ
ꯑꯗꯨꯒꯤ ꯑꯗꯨꯒꯤ ꯏꯁꯩ ꯅꯠꯇꯦ ꯇꯨꯝꯕ ꯆꯥꯕ ꯈꯪꯅ ꯇꯧꯕꯗꯣ ꯀꯩ ꯍꯥꯏꯁꯤꯔꯥ ꯑꯩꯈꯣꯏ ꯅꯍꯥ ꯏꯪꯈꯠꯂꯛꯄ ꯃꯇꯝꯗ ꯀꯩ ꯍꯥꯏꯁꯦ ꯅꯨꯡꯁꯤꯅꯕꯒꯤ ꯕꯁꯟꯇꯥꯒꯤ ꯍꯥꯏꯕꯗꯣ ꯑꯗꯨ ꯂꯥꯛꯄ ꯃꯇꯝꯗ ꯇꯨꯝꯕ ꯆꯥꯕ ꯈꯪꯗꯅ ꯂꯩꯔꯦ ꯅꯪꯕꯨ ꯎꯅꯤꯡꯗꯅ ꯂꯩꯔꯦ ꯍꯥꯏꯕ ꯏꯁꯩꯗꯨꯅꯤꯗ ꯌꯥꯝꯅ ꯍ ꯑꯩꯈꯣꯏꯁꯨ ꯑꯩꯈꯣꯏꯁꯨ ꯅꯍꯥ ꯍ ꯑꯣꯏꯈꯠꯂꯛꯄꯈꯠꯂꯛꯄꯗ ꯑꯗꯨꯝ ꯌꯥꯝ ꯅꯨꯡꯁꯤꯅ ꯇꯥꯕꯅꯤꯕ ꯑꯗꯨꯗ ꯍꯦꯛꯇ ꯅꯤꯡꯁꯤꯡꯉꯛꯄꯀꯣ ꯑꯗꯨ ꯌꯥꯔꯒꯗꯤ ꯊꯥꯕꯤꯔꯛꯑꯣꯕ ꯑꯣꯖꯥꯅ
ꯑꯗ ꯏꯁꯥꯏꯗ ꯃꯦ ꯏꯁꯩꯗꯣ ꯃꯇꯦꯛ ꯑꯃꯠꯇ ꯉꯥꯡꯗ꯭ꯔꯗꯤ ꯑꯩꯈꯣꯏꯒꯤ ꯄ꯭ꯔꯣꯇꯣꯀꯣꯜꯒꯤ ꯃꯇꯨꯡ ꯏ ꯃꯇꯨꯡꯏꯟꯅ ꯁꯥꯏ ꯊꯥꯗꯣꯛꯄ ꯍꯥꯏꯍꯤꯗ ꯄꯥꯝꯨꯏ ꯑꯩꯈꯣꯏꯒꯤ ꯇꯥꯔꯁ ꯑꯁꯤꯗ ꯊꯕꯛ ꯁꯨꯔꯤꯕ ꯋꯥꯀꯔ ꯃꯌꯥꯝ ꯑꯗꯒꯤ ꯁꯤꯗ ꯃꯥꯏ ꯆꯪꯂꯤꯕ ꯃꯦꯆꯤꯟ ꯁꯤꯖꯤꯟꯅꯔꯤꯕ ꯃꯌꯥꯝꯁꯤ
ꯑꯗꯣꯝꯒꯤ ꯏꯁꯩꯗꯣ ꯃꯇꯦꯛ ꯑꯃ ꯑꯩꯈꯣꯏꯅ ꯇꯥꯍꯧꯗ꯭ꯔꯗꯤ
ꯍꯣꯏ ꯉꯪꯕꯕꯨꯗꯤ ꯉꯪꯖꯒꯦ ꯑꯣꯖꯥ ꯑꯗꯣ ꯍꯧꯖꯤꯛ ꯇꯥ ꯇꯥꯒꯗꯕ ꯃꯤꯑꯣꯏ ꯑꯩꯒ ꯀꯩꯅꯣ ꯂꯩꯔꯦ ꯍꯧꯖꯤꯛꯀꯤ ꯁꯥꯏꯀꯦꯠ ꯇ꯭ꯔꯤ ꯑꯜꯃꯣꯟ ꯑꯩꯉꯣꯟꯗ ꯄꯤꯕꯗꯣ ꯏꯕꯥꯅꯤꯗꯨꯝ ꯄꯨꯟꯅ ꯇꯥꯃꯤꯟꯅꯖꯔꯒꯦ ꯇꯨꯝꯕ ꯆꯥꯕ ꯈꯪꯗꯅ ꯇꯧꯕꯗꯣ ꯇꯨꯝꯕ ꯆꯥꯕ ꯈꯪꯗꯅ ꯇꯧꯕꯗꯣ ꯊꯥꯔꯛꯑꯣ
ꯑꯗꯨ ꯑꯩꯈꯣꯏꯒꯤ ꯏꯁꯇꯨꯗꯤꯑꯣꯗ ꯍꯧꯖꯤꯛ ꯀꯟꯅ ꯁꯔꯁ ꯇꯧꯋꯤ ꯃꯥꯏꯕꯝ ꯀꯨꯟꯖꯣꯏꯅ ꯁꯩꯔꯦꯡꯕ ꯑꯗꯒꯤ ꯈꯣꯡꯖꯣꯟ ꯃꯅꯤ ꯕꯤꯍꯥꯔꯤꯅ ꯁꯩꯔꯟꯕ ꯅꯥꯏꯟꯇꯤꯟ ꯅꯥꯏꯟꯇꯤꯟ ꯅꯥꯏ ꯑꯩꯟ ꯅꯥꯏꯟꯇꯤꯟ ꯑꯩꯠ ꯑꯩꯠꯇꯤ ꯇꯨꯗ ꯊꯣꯛ ꯏꯁꯩꯅꯤ ꯑꯗꯣ ꯑꯩꯈꯣꯏꯒꯤ ꯂꯤꯃꯟꯗ ꯏꯁꯩꯒꯤ ꯏꯁꯇꯨꯗꯤꯑꯣꯗ ꯍꯧꯖꯤꯛ ꯁꯤꯤꯒ ꯐꯔꯤ
ꯂꯤꯗꯤꯜꯂꯤꯔꯔꯕꯅꯤ ꯑꯣꯖꯥ ꯑꯣꯏ ꯍꯧꯖꯤꯛꯇꯤ ꯑꯍꯟꯗꯨꯝ ꯑꯣꯏꯁꯜꯂꯛꯌꯦ ꯑꯩꯈꯣꯏ ꯑꯉꯥꯡ ꯑꯣꯏꯔꯤꯉꯩꯒꯤ ꯏꯁꯩꯅꯦꯕꯀꯣ ꯑꯗꯣ ꯐꯪꯗꯤ ꯐꯪꯉꯝꯗꯧꯗꯤ ꯃꯥꯟꯗ꯭ꯔꯦ
ꯑꯣ ꯑꯣꯖꯥꯁꯦ ꯖꯄꯥꯟ ꯋꯥꯔ ꯒꯨꯝꯕꯗꯤ ꯈꯔꯥ ꯈꯪꯍꯧꯕ꯭ꯔꯥ
ꯑꯗꯨ ꯌꯥꯎꯔꯤꯅꯤ ꯏꯁꯥꯃꯛ ꯌꯥꯎꯔꯤꯅꯤ ꯑꯗꯣ ꯑꯗꯨ ꯋꯥꯗꯣ ꯏꯁꯥꯃꯛ ꯌꯥꯎꯋꯦ
ꯑꯗꯨꯗꯤ ꯖꯄꯥꯟ ꯋꯥꯔ ꯖꯄꯥꯟ ꯋꯥꯔ ꯃꯇꯝꯒꯤ ꯇꯔꯃꯥꯏꯄꯥꯛ ꯍꯥꯏꯕ ꯐꯤꯂꯝ ꯑꯗꯨꯒꯤ ꯏꯁꯩ ꯑꯣꯏꯅ ꯈꯟꯕꯤꯔꯛꯎ
ꯏꯁꯩꯁꯦ
ꯖꯄꯥꯟ ꯂꯝꯥꯟꯒꯤ ꯖꯄꯥꯟ ꯂꯝꯥꯟꯗꯒꯤ ꯏꯝꯐꯥꯥꯟ ꯍꯥꯏꯕ ꯏꯁꯩ ꯈꯟꯕꯤꯔꯛꯎꯅꯦ
ꯖꯄꯥꯟ ꯂꯥꯟ ꯃꯇꯝꯒꯤ ꯏꯁꯩꯀꯣ
ꯎꯝ
ꯏꯁꯩꯒ ꯂꯣꯏ ꯀꯥꯎꯈ꯭ꯔꯦꯅ ꯑꯃꯈꯛ ꯅꯤꯡꯁꯤꯡꯉꯕꯁꯨ ꯂꯩꯇꯦ ꯑꯩ ꯑꯃꯨꯛ ꯍꯥꯏꯔꯗꯤ ꯂꯩ ꯑꯃꯨꯛ ꯂꯩꯇꯦ ꯍꯥꯏꯔꯒꯗꯧ ꯃꯥꯏ ꯍꯥꯏꯔꯛꯒꯗꯧ ꯃꯥꯏ ꯂꯩꯗꯁꯨ ꯑꯣꯖꯥꯅ ꯍꯦꯛꯇ ꯁꯛꯄꯤꯔꯛꯑꯣꯅ ꯌꯥꯔꯦꯅꯦ
ꯖꯄꯥꯟ ꯂꯥꯟꯒꯤ ꯃꯇꯝꯒꯤ ꯍꯥꯏꯗꯤ ꯖꯅꯒꯅ ꯃꯗꯤ ꯃꯥ ꯔꯀꯤꯖꯣꯏ ꯍꯣ ꯂꯣꯏ ꯂꯩꯔꯦ ꯑꯣ ꯈ ꯉ ꯈꯟꯕꯤꯔꯛꯄ ꯌꯥꯒꯅꯤ
ꯏꯁꯩ ꯏꯁꯩꯃ ꯅꯨꯡꯁꯤꯕꯒꯤ ꯋꯥꯡꯃꯗ ꯇꯨꯔꯒ ꯂꯩꯔꯦ ꯍꯥꯏꯕ ꯏꯁꯩꯗꯨꯗꯤ ꯐꯪꯕ꯭ꯔꯣ ꯑꯝꯇ ꯌꯦꯡꯕꯤꯌꯣꯕ
ꯎꯝ
ꯅꯨꯡꯁꯤꯕꯒꯤ ꯋꯥꯡꯃꯗ ꯇꯨꯔꯒ ꯂꯩꯔꯦ
ꯑꯩꯔꯤ ꯇꯥꯏꯇꯜ ꯁꯔꯁ ꯇꯧꯖꯔꯤ
ꯑꯗꯨꯒꯤ ꯏꯁꯩꯁꯨ ꯌꯥꯝ ꯅꯨꯡꯉꯥꯏꯕꯅꯤ ꯇꯥꯕ ꯌꯥꯝ ꯅꯨꯡꯉꯥꯏꯕꯅꯤ ꯑꯗꯨꯒꯨꯝꯕ ꯏꯁꯩꯁꯦ ꯅꯤꯡꯁꯤꯡꯉꯛꯕꯗ ꯄꯤ ꯇꯥꯏꯅ ꯑꯩꯈꯣꯏ ꯅꯍꯥ ꯑꯣꯏꯔꯤꯉꯩꯗ ꯑꯩꯈꯣꯏ ꯏꯟꯈꯠꯂꯛꯄ ꯇꯥꯏꯃꯤꯡ ꯀꯣ
ꯎꯝ
ꯅꯨꯄꯤ ꯅꯨꯄꯤꯒ ꯑꯍꯥꯟꯕ ꯀꯣꯏꯕ ꯃꯇꯝꯗꯨꯒꯀꯣ ꯑꯗꯨ ꯌꯥꯝ ꯑꯁ ꯅꯨꯡꯁꯤ ꯅꯨꯡꯁꯤꯅ ꯇꯥꯔꯝꯕꯅꯦ ꯑ ꯀꯥꯞꯅꯤꯡꯕ ꯐꯥꯎꯋꯤꯗ ꯑꯝꯇ ꯊꯤ ꯑꯝꯇ ꯊꯤꯕꯤꯌꯣꯕ
ꯑꯗꯣꯝꯅ ꯈꯟꯖꯔꯛꯄ ꯏꯁꯩꯗꯨ ꯚꯤꯗꯤꯑꯣ ꯑꯣꯏꯅ ꯂꯩꯔꯦ ꯑꯣꯗꯤꯌꯣ ꯑꯣꯏꯅꯗꯤ ꯐꯪꯗꯦ ꯃꯥꯒꯤ ꯃꯤꯨꯠ ꯂꯩꯌꯦ ꯃꯀꯣꯟ ꯊꯣꯛꯇꯦ
ꯚꯤꯗꯤꯑꯣ ꯀꯣꯜ ꯇꯧꯕꯅ ꯐꯒꯗ꯭ꯔꯥ ꯑꯣꯖꯥ ꯑꯗꯨꯗꯤ
ꯍꯜꯂꯣ
ꯇꯥꯕꯔ‌ꯣ
ꯏꯁꯩꯗꯣ ꯍꯣꯔꯦꯟ ꯑꯣꯏꯅ ꯂꯩ ꯃꯥꯒꯤ ꯃꯈꯣꯟ ꯂꯩꯇꯦ ꯑꯣꯅꯤ ꯑꯦ ꯁ ꯈꯥꯛ ꯄꯨꯂꯥꯏꯌꯦ
ꯑꯗꯨꯁꯨꯕꯨꯗꯤ ꯏꯁꯩ ꯏꯁꯩ ꯑꯅꯧ ꯑꯅꯧꯕ ꯈꯜꯍꯥꯎꯗꯅ ꯑꯩꯈꯣꯏꯒꯤ ꯇꯨ ꯊꯥꯎꯖꯟ ꯇ꯭ꯋꯦꯟꯇꯤ ꯐꯥꯏꯚ ꯇ꯭ꯋꯦꯟꯇꯤ ꯁꯤꯛꯁꯇ ꯐꯣꯡꯈꯤꯕ ꯉꯔꯥꯡ ꯅꯍꯥꯟꯗ ꯐꯣꯡꯈꯤꯕ
ꯍꯥꯏꯕꯒꯨꯝꯕ ꯑꯗꯨꯒꯨꯝ
ꯑ ꯍꯟꯗꯛꯇ ꯅꯧꯅ ꯐꯣꯡꯕ ꯀꯩꯅꯣꯗꯨ ꯅꯨꯡꯁꯤ ꯍꯦꯛꯇ ꯍꯥꯏꯔꯒꯦ ꯍꯥꯏꯕ ꯏꯁꯩꯗꯨꯗꯤ ꯇꯥꯕꯤꯔꯕꯣ ꯑꯣꯖꯥ
ꯑꯣ ꯑꯗꯨ ꯑꯩꯈꯣꯏꯒꯤ ꯏꯁꯇꯨꯗꯤꯑꯣꯗ ꯂꯩꯔꯦ ꯏꯁꯇꯨꯗꯤꯑꯣꯗ ꯑꯣꯄꯔꯦꯇꯔ ꯏꯁꯩ ꯊꯥꯔꯛꯀꯗꯧ ꯅꯨꯄꯥꯗꯣ ꯃꯈꯣꯡ ꯍꯥꯝꯗꯥꯗꯅ ꯇꯣꯏꯂꯦꯠꯇ ꯆꯪꯈꯤ ꯉꯥꯏꯍꯥꯛꯇ ꯉꯥꯏꯕꯤ ꯉꯥꯏꯕꯤꯕ ꯌꯥ ꯌꯥꯔꯣꯏꯗ꯭ꯔꯣ
ꯃꯈꯣꯡ ꯍꯥꯝꯗꯩꯑꯕ
ꯑꯣ ꯉꯔꯥꯡ ꯃꯥ ꯁꯤꯡꯖꯨ ꯆꯥꯔꯨꯕ ꯄꯦꯛ ꯈꯔ ꯍꯦꯟꯖꯤꯟꯕꯒꯤ ꯃꯈꯣꯡ ꯍꯥꯝꯇꯥꯕ ꯆꯪꯈꯤ
ꯀꯩꯅꯣ ꯑꯣꯏ ꯃꯁꯤ ꯀꯩꯅꯣ ꯇꯧꯕ ꯑꯣꯏꯔꯝꯅꯤ ꯆꯥꯕꯗ ꯌꯥꯝ ꯆꯣꯞꯆꯕ ꯀꯩꯅꯣ ꯑꯣꯏꯔꯝꯒꯅꯤ ꯏꯁꯇꯨꯗꯤꯑꯣ ꯑꯣꯄꯔꯦꯇꯔꯗꯣ ꯑ ꯑꯗꯨ ꯑꯣꯏꯕ꯭ꯔꯥ ꯆꯥꯕꯗ ꯌꯥꯝ ꯆꯣꯞꯆꯥꯕꯗꯣ ꯑꯗꯨꯒꯤ ꯑꯣꯏꯔꯝꯒꯅꯤꯗ ꯃꯇꯨꯡ ꯃꯅꯥꯎ
ꯂꯤꯛ ꯂꯤꯛꯅ ꯃꯥ ꯅꯠꯇꯦ ꯃꯥꯖꯦ ꯂꯤꯛꯄꯒꯤꯅꯤ ꯃꯌꯨꯝꯗ ꯆꯥꯕ ꯈꯣꯠꯄꯗꯣ ꯄꯩꯁꯥ ꯇꯤꯡꯅꯤ ꯈꯟꯕꯒꯤ ꯃꯌꯥꯝꯒꯤ ꯐꯔꯤ ꯐꯔꯤꯗ ꯆꯥꯕꯒꯤꯅꯤ
ꯑꯗꯣ ꯃꯣꯔꯣꯛꯒꯨꯝꯕꯁꯨ ꯈꯔ ꯑꯗꯨꯝ ꯆꯠ ꯆꯥꯁꯤꯜꯂꯝꯒꯅꯦ ꯃ ꯃ ꯃꯇꯨꯡ ꯃꯅꯥꯎꯗꯤ ꯑꯗꯨꯃꯥꯏꯅ ꯑꯣꯄꯔꯦꯠꯇꯔ ꯇꯧꯅꯤ ꯍꯥꯏꯔꯒꯗꯤ ꯑꯣꯄꯔꯦꯠ ꯇꯧꯅꯤ ꯍꯥꯏꯔꯒꯗꯤ ꯌꯥ ꯆꯥꯕꯗꯣ ꯆꯦꯛꯁꯤꯟꯅ ꯌꯦꯡꯉ ꯆꯥꯅꯕ ꯍꯥꯏꯕꯤꯌꯨ ꯑꯣꯖꯥ ꯑꯩꯈꯣꯏ ꯏꯁꯩ ꯏꯁꯩ ꯈꯟꯕ ꯈꯣꯠꯄ ꯏꯁꯩ ꯈꯟꯕ ꯏꯁꯩꯁꯨ ꯑꯝꯇ ꯊꯥꯕꯤꯔꯛꯇꯦ
ꯌꯥꯝ ꯅꯨꯡꯉꯥꯏꯇꯦ ꯈꯜꯂꯨꯔꯒ ꯀꯣ